ꯍꯥꯎ ꯑꯣ ꯇꯕꯔꯣ
ꯇꯏꯌꯦ ꯇꯏꯌꯦ
ꯇꯨꯝꯈ꯭ꯔꯕ꯭ꯔꯥꯅꯦ
ꯇꯨꯝꯗꯦꯅꯦ ꯍꯩ ꯇꯨꯝ ꯇꯨꯝ
ꯎꯝ ꯄꯨꯅꯤꯗ
ꯍꯦꯜꯂꯣ ꯆꯥꯛ ꯂꯣꯏꯔꯕꯣ
ꯆꯈꯔꯦ ꯍꯣꯏ ꯀꯨꯏꯈꯔ꯭ꯦꯅꯦ
ꯆꯥꯛꯆꯥꯥ ꯂꯣꯏꯔꯕꯣ
ꯍꯣꯏ ꯂꯣꯏꯔꯦ ꯀꯨꯏꯈ꯭ꯔꯦ ꯉꯩꯍꯛ ꯐꯝꯈꯔꯦ ꯆꯥꯛ ꯆꯕ ꯂꯣꯏꯕꯒꯥ
ꯅ ꯃꯨꯔꯥꯛ ꯌꯥꯜꯂꯤ ꯀꯨꯊꯩ ꯏꯔꯣ ꯐꯔꯤ ꯇꯩꯪꯔꯣ ꯀꯔꯤ ꯇꯧꯔꯤꯔꯣ
ꯍꯧꯖꯤꯛꯇꯤ ꯀꯔꯤꯁꯨ ꯇꯧꯔꯣꯏꯗ
ꯑꯇꯤꯌꯥꯏꯕ